ꯎꯝ ꯍꯂꯣ ꯗꯩꯗꯧꯔꯤꯅꯣ ꯅꯨꯡꯉꯥꯏꯔꯤꯕ꯭ꯔꯣ ꯆꯥꯛ ꯏꯁꯤꯡ ꯆꯥꯔꯕꯣ ꯀꯨꯃꯥꯏ ꯀꯨꯃꯥꯏ ꯇꯧꯔꯤꯒꯦ
ꯍꯥ ꯆꯥꯛ ꯆꯥꯔꯕꯣ ꯆꯥꯛ ꯆꯥꯔꯕꯣ
ꯆꯥꯔꯦ ꯈꯣꯏꯁꯨ ꯀꯔꯤ ꯏꯟꯁꯥꯡ ꯆꯥꯕ꯭ꯔꯥ
ꯍꯣꯏ ꯉꯁꯤ ꯑꯣꯛ ꯊꯣꯡꯕ ꯆꯥꯏ ꯅꯣꯏꯗꯤ
ꯑꯁ ꯌꯥꯝ ꯍꯥꯎꯋꯤꯅ ꯑꯩꯈꯣꯏꯗꯤ ꯍꯋꯥꯏ ꯆꯥꯔꯦꯅꯦ ꯏꯟꯁꯥꯡ ꯐꯥꯎ ꯆꯥꯅꯤꯡꯉꯥꯏ ꯂꯩ ꯑꯗꯦꯅꯦ꯫ ꯀꯪ ꯁꯣꯏ ꯆꯥꯗꯗꯤ ꯑꯥ ꯀꯩꯅꯣ ꯆꯥꯗ꯭ꯔꯗꯤ ꯈꯥꯃꯌꯥ ꯈꯥꯕ ꯆꯥꯗ꯭ꯔꯗꯤ ꯑ ꯍꯋꯥꯏ ꯑꯣꯏꯅ ꯆꯥꯑꯦ ꯀꯩ ꯇꯧꯅꯤ꯫
ꯍꯋꯥꯏꯁꯨ ꯍꯥꯎꯕ ꯏꯅꯁꯥꯡꯅꯤꯗꯅ꯫
ꯍꯋꯥꯏꯁꯨ ꯍꯥꯎꯋꯦ ꯑꯩꯈꯣꯏꯗꯤ ꯑꯗꯨꯝ꯫ ꯑꯩ ꯑꯩꯒꯤ ꯅꯨꯄꯥꯗꯤ ꯏꯟꯁꯥ ꯑꯩꯕꯨ ꯍꯋꯥꯏ ꯊꯣꯡꯕꯤꯌꯣ ꯍꯋꯥꯏ ꯆꯥꯅꯤꯡꯉꯦ ꯑꯗꯨꯃꯥꯏꯅ ꯍꯥꯏꯌꯦ꯫
ꯎꯝ꯫ ꯌꯦꯨꯝꯗꯨꯝꯒꯨꯝꯕ ꯀꯔꯤ ꯀꯔ ꯍꯥꯞꯕꯗꯤ ꯍꯋꯥꯏꯗꯤ ꯌꯥꯝ ꯁꯤꯠꯄꯅꯦꯗꯅ꯫
ꯎꯝ ꯍꯋꯥꯏ ꯉꯁꯤꯁꯨ ꯍꯋꯥꯏ ꯊꯣꯡꯉꯦ꯫ ꯁꯥ ꯑꯀꯪꯕꯒꯤ ꯃꯦꯠꯂꯦ꯫ ꯃꯦꯠ ꯃꯦꯠ ꯃꯦꯠꯄꯗꯣ ꯃꯦꯠꯄ ꯇꯧꯋꯦ ꯑꯗꯨꯒ ꯀꯥꯡꯉꯧ ꯑꯃ ꯇꯧꯋꯦ꯫
ꯑꯥ ꯑꯥ ꯑꯥ ꯑꯥ ꯅꯨꯡꯉꯥꯏꯔꯤꯕ꯭ꯔꯣ꯫
ꯅꯨꯡꯉꯥꯏꯔꯤꯌꯦ ꯌꯥꯝ ꯅꯨꯡꯉꯥꯏꯔꯦ ꯅꯣꯏꯗꯤ꯫
ꯎꯝ ꯅꯨꯡꯉꯥꯏꯔꯦ ꯍꯥꯏꯕ ꯇꯥꯔꯦꯅ ꯑꯗꯨꯅꯤ ꯃꯔꯥꯡ ꯃꯔꯥꯛ ꯗꯗꯤ ꯋꯥꯏ
ꯄꯨꯟꯁꯤꯗꯤ ꯀꯔꯤ ꯍꯥꯏꯁꯤꯔꯥ
ꯎꯝ ꯋꯥꯕ ꯃꯇꯝ ꯂꯩꯒꯅꯤ ꯅꯨꯡꯉꯥꯏꯕ ꯃꯇꯝ ꯂꯩꯒꯅꯤ ꯑꯗꯨꯃꯥꯏꯅ ꯂꯩꯒꯗꯕꯅꯤꯅꯦ꯫
ꯑꯗꯨꯅꯦꯕ꯫
ꯑ꯫ ꯀꯔꯤ-ꯀꯔꯤ ꯇꯧꯔꯦ ꯉꯁꯤ ꯀꯔꯤ ꯊꯕꯛ ꯁꯨꯔꯦ꯫
ꯊꯕꯛꯕꯨꯨꯗꯤ ꯁꯨꯗꯦꯅ ꯑꯗꯨꯝ ꯌꯨꯝꯗ ꯑꯗꯨꯝ ꯂꯩꯥꯔꯒ ꯂꯩꯔꯦꯗ꯫
ꯎꯝ ꯊꯕꯛ ꯁꯨꯒꯗꯕꯅꯤꯅꯦ ꯀꯔꯤ ꯊꯕꯛ ꯁꯨꯗꯕ꯭ꯔꯥ꯫ ꯑꯁ ꯊꯕꯛ ꯁꯨꯗꯗꯤ ꯆꯥꯛ ꯆꯥꯅꯤꯡꯉꯥꯏ ꯂꯩꯔꯣꯏꯅꯦ꯫ ꯊꯕꯛ ꯁꯨꯅꯤꯡꯗꯗꯤ ꯍꯛꯆꯥꯡ ꯐꯥꯔꯣꯏꯅꯦ ꯊꯕꯛ ꯁꯨꯕꯅ ꯍꯛꯆꯥꯡ ꯐꯕꯅꯤꯅꯦ꯫
ꯊꯕꯛ ꯁꯨꯕꯗꯣ ꯑꯦꯛꯁꯔꯁꯥꯏꯁꯅꯦꯕ ꯑꯩꯈꯣꯏ ꯑꯣꯝ ꯑ ꯉꯟꯇꯥ ꯍꯧꯒꯠꯂꯒ ꯑꯦꯛꯁꯔꯁꯥꯏꯁ ꯀꯔꯤ-ꯀꯔꯤ ꯇꯧꯔꯒ ꯀꯔꯤꯁꯨ ꯀꯥꯟꯅꯕ ꯂꯩꯇꯦꯅꯦ꯫ ꯍꯧꯒꯠꯂ ꯑ ꯇꯨꯝꯅꯤꯡ ꯃꯈꯥꯏ ꯇꯨꯝꯃꯣ ꯍꯧꯒꯠꯂꯣ ꯆꯥꯛ ꯆꯥꯔꯣ ꯊꯕꯛ ꯁꯨꯔꯣ ꯑꯗꯨꯣ ꯈ꯭ꯋꯥꯏꯗꯒꯤ ꯕꯦꯁꯅꯤꯅꯦ ꯑꯩꯈꯣꯏꯗꯤ ꯑꯗꯨꯒ ꯊꯕꯛꯁꯨ ꯁꯨꯔꯗꯤ ꯑ ꯆꯥꯕ ꯊꯛꯅꯕꯁꯨ ꯂꯩꯒꯅꯤ꯫
ꯑꯗꯨꯅꯦ ꯅ ꯑ ꯃꯥꯅꯦ꯫
ꯄꯥꯈꯥꯡ ꯑꯣꯏꯔꯒ ꯀꯔꯤꯒꯤ ꯄꯥꯈꯪ ꯑꯣꯏꯔꯒ ꯀꯔꯤꯒꯤ ꯇꯥꯟꯕ꯭ꯔꯣꯅꯦ ꯇꯥꯟꯕ ꯌꯥꯔꯣꯏꯅꯦ꯫
ꯑꯗꯨꯅꯤꯅꯦ ꯅꯣꯏꯁꯨ ꯊꯕꯛ ꯁꯨꯔꯕ꯭ꯔꯣ ꯍꯧꯖꯤꯛꯗꯤ ꯑꯍ ꯍ꯫
ꯀꯔꯤ ꯊꯕꯛ ꯁꯨꯅꯤ ꯊꯕꯥꯛꯁ ꯁꯨꯗꯕ ꯑꯣꯏꯅꯦ ꯑꯩꯈꯣꯏ ꯂꯧ ꯆꯠꯂꯒ ꯂꯩꯕꯁꯦ ꯉꯁꯤꯁꯨ ꯂꯧ ꯆꯠꯂꯦ ꯂꯧ ꯆꯠꯂꯒ ꯂꯥꯛꯑꯦ꯫
ꯑꯣ꯫ ꯅꯪꯁꯨ ꯂꯧ ꯆꯨꯕ꯭ꯔꯥꯅꯦ꯫
ꯂꯧ ꯁꯨꯑꯦ ꯂꯧ ꯁꯨꯕ ꯃꯤꯅꯦ ꯑꯩꯈꯣꯏꯗꯤ꯫
ꯑꯣ꯫
ꯅ ꯊꯕꯛ ꯁꯨꯋꯦ꯫
ꯁꯨꯗꯕꯅꯤꯗꯅ꯫ ꯁꯨꯗ꯭ꯔꯗꯤ ꯆꯥꯅꯐꯝ ꯑ ꯆꯥꯒꯗꯕ ꯂꯩꯇꯦꯗꯅ꯫
ꯊꯕꯛ ꯁꯨꯗ꯭ꯔꯗꯤ ꯆꯥꯅꯤꯡꯉꯥꯏ ꯂꯩꯇꯦ ꯊꯕꯛ ꯁꯨꯔꯁꯨ ꯆꯥꯅꯤꯡꯑ ꯊꯞ ꯊꯕꯛ ꯁꯨꯕ ꯐꯥꯎ ꯆꯥꯅꯤꯡꯉꯥꯏ ꯂꯩꯇꯕ ꯊꯕꯛ ꯁꯨꯗ꯭ꯔꯗꯤ ꯑꯩꯈꯣꯏ ꯆꯔꯥ ꯍꯦꯜꯂꯒ ꯂꯩꯔꯅꯤ꯫
ꯍꯦꯂꯣꯏꯗ ꯍꯧꯖꯤꯛꯇꯤ ꯄꯩꯁꯥꯁꯨ ꯂꯩꯔꯦꯗꯅ꯫
ꯑꯦ ꯑꯣꯏꯅ ꯍꯣꯏ ꯍꯧꯖꯤꯛꯀꯥꯟꯗꯤ ꯂꯩꯔꯣꯏ
ꯌꯦꯡꯗꯤꯒ꯭ꯔꯏ ꯆ ꯀꯅꯤ ꯅꯒꯗ꯭ꯔꯥ
ꯂꯩꯔ
ꯍꯨꯕꯣ ꯁꯅꯕ ꯆꯠꯄ꯭ꯔꯣ ꯉꯁꯤ ꯑꯣ ꯐꯕ ꯐꯕꯣ ꯁꯅꯥꯕ꯭ꯔꯣ
ꯃꯔꯥꯛ ꯃꯔꯛꯗꯁꯅꯥꯏ ꯍꯣꯏ
ꯎꯝ ꯐꯨꯠꯕꯣꯜꯁꯨ ꯁꯥꯟꯅꯒꯗꯕꯅꯦ ꯄꯥꯈꯪ ꯑꯣꯏꯔꯗꯤ
ꯉꯁꯤ ꯉꯁꯤ ꯇꯣꯔꯅꯥꯃꯦꯟ ꯂꯩꯕꯒꯤ ꯑꯩꯈꯣꯏ ꯁꯅꯕꯗ ꯐꯥꯏꯅꯦꯜꯗ ꯀꯥꯈ꯭ꯔꯦ ꯍꯌꯦꯡ ꯐꯥꯏꯅꯦꯜ ꯆꯪꯉꯛꯑꯔꯅꯤ
ꯕ꯭ꯔꯣ
ꯇꯕ
ꯕꯣ ꯌꯦꯡꯕ꯭ꯔꯣ
ꯌꯦꯡꯉ ꯍ ꯌꯦꯡꯉ ꯅꯣꯏꯗꯤ
ꯌꯦꯉꯦ ꯃꯁꯤꯗ ꯐꯖꯕ ꯐꯖꯕ ꯃꯦꯠꯆ ꯑꯃ ꯂꯩꯌꯦꯅ ꯔꯣ ꯃꯈ ꯐꯥꯏꯗ
ꯍꯣꯏ ꯌꯦꯡꯒꯅꯤ ꯍꯧꯖꯤꯛ ꯉꯥꯏꯔꯦꯅꯦ ꯍꯣꯏ ꯌꯦꯡꯒꯅꯤ ꯀꯔꯤ ꯇꯤꯕꯨꯅꯣꯗꯤ ꯁꯞꯄꯣꯔꯠ ꯇꯧꯒꯦꯅ
ꯑꯩꯗꯤ ꯑꯅꯤꯃꯛ ꯁꯞꯄꯣꯔꯠ ꯁꯞꯄꯣꯔꯠ ꯂꯩꯇꯦꯗ ꯑꯗꯨꯗꯤ ꯕꯣꯔꯇꯒꯥꯎꯁꯨ ꯄꯥꯝꯗꯦ ꯁꯄꯦꯟ ꯗꯦ ꯈꯔꯅꯨꯡꯁꯤꯌꯦꯣ ꯅꯗ ꯌꯥꯝ
ꯑ ꯀꯔꯤꯒꯤ ꯄꯒꯕꯨ ꯅꯣꯏ ꯄꯥꯝꯗ꯭ꯔꯕꯅ ꯔꯣꯅꯥꯜꯗꯣ ꯑꯁꯤ ꯈ꯭ꯋꯥꯏꯗꯒꯤ ꯐꯥꯕ ꯅꯨꯄꯥ ꯑꯗꯨ ꯅꯣꯏ ꯀꯔꯤꯒꯤ ꯄꯥꯝꯗ꯭ꯔꯔꯤꯅꯣ
ꯅꯦ ꯑꯣꯏ ꯑꯗꯨ ꯑꯣꯏꯔꯁꯨ ꯃꯣꯏꯒꯤ ꯇꯤꯝ ꯁꯞꯄꯣꯔꯠ ꯇꯧꯅꯤꯡꯗꯕ
ꯀꯔꯤꯒꯤ ꯃꯥꯕꯨ ꯄꯥꯝꯃꯗꯤ ꯅꯨꯡꯁꯤꯔꯗꯤ ꯃꯥꯒꯤ ꯇꯤꯝꯕꯨ ꯁꯞꯄꯣꯔꯠ ꯇꯧꯒꯗꯕꯅꯤꯅꯦ ꯑꯁ ꯀꯔꯤꯅꯣ
ꯍꯣꯏ ꯍꯣꯏ ꯉꯁꯤꯗꯤ ꯉꯁꯤꯗꯤꯗꯤꯀꯣ ꯀ꯭ꯔꯣꯁꯤꯌꯥꯅꯦꯕ ꯀ꯭ꯔꯣꯁꯤꯌꯥꯒ ꯐ꯭ꯔꯥꯟꯁꯅꯦꯕ ꯐ꯭ꯔꯥꯟꯁ ꯀ ꯀ꯭ꯔꯣꯁꯤꯌꯥꯒ ꯖꯄꯥꯟꯗꯣ ꯑꯗꯨ ꯑꯗꯨꯕꯨ ꯁꯞꯄꯣꯔꯠ ꯇꯧꯋꯦ ꯑꯗꯣ ꯑꯅꯤꯗꯤ ꯄꯣꯛꯈ꯭ꯔꯦ ꯍꯧꯖꯤꯛ ꯑꯃ ꯂꯩꯔꯤꯌꯦ ꯀꯃꯥꯏꯅ ꯇꯧꯅꯤ ꯈꯪꯗ꯭ꯔꯦ
ꯀꯥꯅꯤ ꯀꯅꯤ
ꯪ ꯑꯁ ꯐ꯭ꯔꯥꯟꯁ ꯐ꯭ꯔꯥꯟꯁ ꯐ꯭ꯔꯥꯟꯁꯁꯨ ꯅꯨꯡꯁꯤ ꯑꯗꯨꯕꯨꯀꯣ ꯑꯃꯨꯛꯀ ꯋꯥꯔꯜ ꯀꯞꯁꯦ ꯂꯧꯍꯟꯅꯤꯡꯗꯦ ꯃꯤ ꯂꯧꯗꯕ ꯃꯤ ꯁꯤꯡꯅ ꯂꯧꯈꯤꯕꯗꯣ ꯄꯥꯝꯃꯦꯕ ꯂꯧꯗꯕꯁꯤ ꯑꯃꯨꯛ ꯀꯔꯤ ꯍꯥꯏꯁꯤꯔꯥ ꯂꯧꯕ ꯃꯈꯩ ꯑꯗꯨꯝ ꯂꯧꯔꯗꯤ ꯅꯨꯡꯉꯥꯏꯇꯦꯅ ꯃꯤꯁꯨ ꯌꯥꯝ ꯍꯣꯅꯔꯒ ꯂꯥꯛꯄꯅꯦꯕꯀꯣ ꯍꯣꯏ ꯑꯅꯥꯕꯒꯤ ꯃꯇꯨꯡ ꯏꯟꯅ ꯂꯧꯒꯅꯤ ꯑꯗꯨ ꯑꯣꯏꯔꯁꯨ ꯅꯨꯡꯁꯤ ꯃꯣꯏꯕꯨꯁꯨ ꯑꯇꯣꯞꯄꯨꯁꯨ
ꯀꯟꯕ ꯇꯝꯗꯤ ꯑꯗꯨꯝ ꯂꯧ
ꯂꯧꯒꯗꯣꯏ ꯅꯨꯡꯁꯤꯕ ꯍꯥꯏꯕꯗꯣ
ꯑꯗꯨ ꯅꯅ
ꯅꯣꯏꯗꯤ ꯂꯧ ꯆꯠꯇ꯭ꯔꯣ ꯂꯧꯒꯨꯝꯕ ꯊꯕꯛ ꯇꯧꯗ꯭ꯔꯣ
ꯇꯧꯕꯨ ꯇꯧ ꯌꯥꯝ ꯆꯥꯎꯅꯗꯤ ꯇꯧꯗ꯭ꯔꯦ ꯍꯧꯖꯤꯛꯇꯤ
ꯀꯨꯝꯁꯤꯒꯤꯗꯎ ꯆꯜꯂꯕꯣ
ꯇꯕ
ꯀꯨꯝꯁꯤꯒꯤ ꯂꯧ ꯆꯠꯈ꯭ꯔꯕꯣ ꯆꯠꯇ꯭ꯔꯤꯕꯣ
ꯆꯠꯂꯦꯗ ꯍꯧꯖꯤꯛꯇꯤ ꯂꯧ ꯂꯣꯏꯔꯦꯗꯅ ꯁꯨꯅꯤꯡꯉꯥꯏ ꯌꯥꯝꯅ ꯂꯩꯗꯅ ꯑꯗꯨꯝ ꯑꯩꯅ ꯌꯦꯟꯁꯥꯡꯒꯨꯝꯕ ꯂꯧꯅꯤꯡꯉꯥꯏꯗꯤ ꯑꯗꯨꯝ ꯃꯔꯛ ꯃꯔꯛ ꯈ ꯆꯠꯂꯦ
ꯑꯥ ꯑꯩꯈꯣꯏꯗꯤ ꯏꯁꯤꯡ ꯂꯧꯅꯦ ꯇꯝꯄꯥꯛ ꯂꯧꯅꯦ
ꯍꯥꯥ
ꯀꯝꯄꯥꯎ ꯂꯧ ꯍꯣꯏ ꯏꯁꯤꯡꯒꯤ ꯂꯧ ꯏꯁꯤꯡꯒꯤ ꯂꯧ ꯍꯧꯖꯤꯛꯀꯥꯟ ꯍꯧꯔꯒ ꯂꯩꯔꯦ ꯃꯊꯪ ꯍꯞꯇꯥꯗ ꯂꯣꯏꯔꯅꯤ
ꯑ
ꯇꯔꯣ ꯑꯌꯦꯅꯤ ꯊꯧꯁꯨ ꯀꯗꯥ ꯉꯁꯤ ꯀꯔꯤ ꯀꯔꯤ ꯊꯕꯛ ꯇꯧꯔꯦ ꯉꯁꯤꯁꯨ ꯊꯕꯛ꯭ꯔ ꯍꯥꯥ
ꯏꯗꯤꯗꯕꯁꯨꯨꯡ
ꯁꯨꯒꯅꯤꯅꯦ ꯍꯧ ꯍꯌꯦꯡ ꯑꯃꯨꯛ ꯊꯕꯛ ꯆꯠꯀꯅꯤꯅꯦ ꯂꯧ ꯆꯠꯀꯅꯤꯅꯦ ꯍꯌꯦꯡ ꯑꯃꯨꯛ ꯂꯧꯃꯤꯅꯤꯅꯦ ꯑꯩꯈꯣꯏꯗꯤ ꯀꯔꯤꯁꯨ ꯇꯧ ꯃꯅꯦ ꯗꯤꯁꯇ꯭ꯔꯤ
ꯑꯣ ꯐꯔꯦꯅꯦ
ꯎꯝ ꯑꯗꯨ ꯑꯩꯈꯣꯏꯗꯤ ꯆꯤꯡꯗ ꯂꯩꯕꯅꯤꯅ ꯑꯁ ꯊꯕꯛ ꯌꯥꯝ ꯀꯟꯕꯅꯦ
ꯆꯤꯡꯒꯤ ꯃꯤ ꯃꯥꯟꯗꯦ ꯅꯣꯏ
ꯀꯔꯤ
ꯆꯤꯡꯒꯤꯕꯤ ꯃꯥꯟꯗꯦ ꯅꯣꯏ
ꯀꯔꯤꯗꯅꯦ
ꯅꯣꯏ ꯈꯣꯟꯖꯦꯜꯜꯂꯣ ꯆꯤꯡꯒꯤ ꯃꯤ ꯅꯣꯏꯒꯤ ꯈꯣꯟꯖꯦꯜꯂ ꯆꯤꯡꯒꯤ ꯃꯤ ꯃꯥꯟꯗꯦꯕ
ꯔꯦ ꯉꯁꯤ ꯉꯁꯤ ꯑꯌꯨꯛ ꯍꯧꯒꯠꯂꯦꯂ ꯂꯣꯏꯔꯒ ꯆꯅ ꯍꯜꯂꯛꯂꯒ ꯑꯃꯨꯛ ꯂꯧ ꯆꯠꯄꯅꯦ
ꯎꯝ
ꯂ
ꯅꯨꯄꯤꯗꯤ ꯁꯨꯒꯗꯕꯅꯤꯅꯦ ꯅꯨꯄꯤꯗꯤ ꯅꯨꯄꯤꯗꯤ ꯁꯨꯒꯗꯕꯅꯤꯅꯦ ꯁꯨꯗ꯭ꯔꯗꯤ ꯀꯃꯥꯏꯅ ꯆꯥꯅꯤ
ꯍꯣꯏ ꯑꯗꯨꯅꯦ ꯊ ꯑꯗꯨꯒꯤ ꯊꯕꯛ ꯁꯨꯔꯕꯅꯦꯕ ꯉꯁꯤꯗꯣ ꯂꯧ ꯆꯠꯂꯒ ꯍꯜꯂꯛꯑꯦ ꯍꯜꯂꯛꯔꯒ ꯑꯁ ꯑꯩꯒꯤ ꯅꯨꯄꯥꯅ ꯑꯁ ꯅꯪ ꯃꯤ ꯌꯥꯝ ꯋꯥꯔꯝꯒꯅꯤ ꯉꯁꯤꯗꯤ ꯔ ꯑꯩꯒꯦ ꯍꯥꯏꯌꯦꯦ ꯑꯁ ꯅꯨꯡꯉꯥꯏ ꯑꯗꯨꯅꯦ ꯅꯪꯅ ꯆꯥꯛ ꯏꯟꯁꯥꯡ ꯊꯣꯡꯕꯤꯔꯦ ꯍꯥꯏꯔꯗꯤ ꯗꯤ ꯑꯩ ꯅꯨꯡꯉꯥꯏꯅ ꯎ ꯏꯔꯨꯒꯦ ꯍꯥꯏꯅ ꯏꯔꯨꯔꯦꯕꯀꯣ ꯏꯔꯨꯔꯒ ꯂꯩꯔꯦ ꯂꯩꯔꯒ ꯃꯥꯅ ꯆꯥꯛ ꯏꯟꯁꯥꯡ ꯐꯖꯅ ꯊꯣꯡꯕꯤꯌꯦ ꯑꯁ ꯐꯖꯅ ꯆꯥꯔꯒ ꯂꯩꯔꯝꯅꯦ ꯉꯁꯤꯗꯤ ꯅꯣꯏꯁꯨ ꯑꯗꯨꯃꯥꯏꯅ ꯇꯧꯒꯗꯕꯅꯤꯀꯣ ꯍꯣꯔꯦꯟ ꯀꯣ
ꯑꯥꯎ
ꯍꯥꯏꯔꯅꯨ ꯌꯥꯝ ꯐꯝꯅ ꯑꯁ ꯅꯪꯁꯦ ꯌꯥꯝ ꯋꯥꯔꯝꯒꯅꯤꯀꯣ ꯍꯥꯏꯌꯦ ꯑꯩꯕꯨ ꯂꯑꯒꯣ ꯑꯗꯨ ꯍꯥꯏ ꯋꯥꯔꯒ ꯂꯑꯁꯨ ꯐꯖꯅ ꯑꯗꯨꯥꯏꯅ ꯑꯣꯄꯤꯔ ꯑꯁ ꯑꯩꯈꯣꯏꯁꯨ ꯋꯥꯔꯒ ꯂꯥꯎꯔꯁꯨ ꯌꯥꯝ ꯅꯨꯡꯉꯥꯏꯌꯦꯕ ꯅꯠꯇ꯭ꯔꯣ ꯅꯣꯏꯁꯨ ꯑꯗꯨꯃꯥꯏꯅ ꯇꯧꯒ ꯇꯧꯒꯗꯕꯅꯤꯀꯣ
ꯅꯣꯏ ꯐꯦꯃꯤꯂꯤꯁꯨ ꯌꯥꯝ ꯅꯨꯡꯁꯤꯕ ꯃꯥꯜꯂꯦꯍꯦ
ꯑꯁ ꯑꯗꯨꯃꯥꯏ ꯂꯩꯕꯅꯦ ꯑꯗꯣ ꯑꯗꯨꯃꯥꯏꯅ ꯑꯗꯨꯃꯥꯏꯅ ꯂꯩꯒꯗꯕꯅꯤ ꯑꯗꯨꯃꯥꯏꯅ ꯑꯗꯨꯃꯥꯏꯅ ꯎꯝ ꯑꯗꯨꯃꯥꯏꯅ ꯂꯩꯗ꯭ꯔꯗꯤ ꯍꯔꯥꯎꯕ ꯃꯇꯝ ꯂꯩꯔꯥꯔꯣꯏꯅꯦ
ꯎꯝ ꯃꯥꯅꯤ ꯃꯥꯅꯤ ꯃꯥꯅꯤ ꯅꯠꯇ꯭ꯔꯣ ꯍꯥꯏꯔꯒ ꯑꯩꯅ ꯅꯠꯂꯤ ꯍꯥꯏꯔꯨꯔꯥ
ꯃꯥꯂꯦ ꯂꯩ ꯏꯅꯪꯅꯤꯅ ꯐꯣꯟꯖꯦꯜꯗꯥꯎꯕꯗ
ꯅꯣꯏꯅ ꯅꯠꯇ꯭ꯔꯣ ꯍꯥꯏꯔꯀꯥꯟꯗ ꯑꯩꯅ ꯅꯠꯅꯦ ꯅꯠꯅꯦꯅ ꯍꯥꯏꯔꯣ ꯍꯥꯏꯕꯅꯤꯗ ꯐꯥꯒꯤꯇꯧꯕꯅꯤꯗ
ꯅꯪꯁꯨ ꯐꯥꯒꯤ ꯌꯥꯝ ꯍꯥꯏꯔꯝꯃꯅꯦꯕꯨ
ꯑꯩꯗꯨꯗ ꯑꯗꯨꯝ ꯆꯤꯟꯗ ꯊꯣꯛꯄꯗ ꯑꯗꯨꯝ ꯄꯪꯉꯥꯡꯗ ꯉꯥꯡꯕꯅꯤꯅ
ꯌꯥꯝ ꯍꯥꯏꯔꯦ ꯌꯥꯝ ꯍꯥꯏꯔꯦ ꯑꯗꯨꯃꯥꯏꯅ ꯀꯩꯅꯣ ꯃꯤꯕꯨ ꯅꯣꯛꯍꯟꯕ ꯍꯥꯏꯒꯗꯕꯅꯦ
ꯅꯣꯏ ꯅꯨꯄꯥꯅ ꯍꯦꯟꯅ ꯍꯩꯒꯅꯤꯗꯅ ꯅꯍꯟꯕꯗꯤ
ꯉꯥꯡꯒꯟꯗꯕ ꯃꯤꯅꯦꯕ ꯋꯥ ꯌꯥꯝꯗꯦꯕ ꯑꯗꯨ ꯑꯣꯏꯔꯁꯨ ꯑꯁ ꯃꯥꯅꯦ ꯀꯔꯤ ꯀꯔꯤ ꯉꯥꯡꯔꯥꯛꯄꯁꯦ ꯑꯩꯗꯤ ꯑꯗꯨꯝ ꯅꯣꯛꯂꯒ ꯂꯩꯕꯅꯦ ꯃꯥꯅ ꯀꯔꯤ ꯍꯥꯏꯁꯤꯔꯥ ꯉꯥꯡ ꯌꯥꯝ ꯉꯥꯡꯗ꯭ꯔꯁꯨꯀꯣ ꯃꯥꯅ ꯍꯥꯏꯔꯛꯄꯗꯣ ꯄꯣꯏꯟ ꯄꯣꯏꯟ ꯉꯥꯛꯇ ꯉꯥꯏ ꯍꯥꯏꯌꯦꯕꯥ ꯑꯗꯨ ꯅꯣꯛꯅꯤꯡꯕꯗꯣ
ꯑꯥ ꯅꯨꯡꯁꯤꯔꯗꯤ ꯅꯨꯡꯁꯤꯔꯗꯤ ꯅꯣꯛꯅꯤꯡꯉꯥꯏ ꯉꯛꯇꯥꯅꯦ ꯑꯗꯨꯝ ꯅꯣꯛꯀꯗꯥꯕꯅꯤ ꯍꯦ
ꯍꯣꯏ ꯑꯗꯨꯁꯨꯨ ꯂꯩꯌꯦ ꯑꯗꯨ ꯑꯣꯏꯔꯁꯨ ꯋꯥ ꯋꯥ ꯉꯥꯡ ꯅꯣꯛꯅꯤꯡꯗ꯭ꯔꯗꯤ ꯀꯔꯝꯃꯥꯏꯅ ꯅꯣꯛꯀꯅꯤ
ꯎꯝ ꯋꯥꯔꯀꯥꯟꯗꯗꯤ ꯅꯣꯛꯅꯤꯡꯉꯥꯏꯁꯨ ꯇꯟꯥꯟꯕꯅꯤꯗ
ꯍ
ꯇꯜꯂꯁꯨ ꯇꯜꯂꯁꯨ ꯃꯤꯒꯤ ꯅꯨꯡꯁꯤꯕꯅ ꯖꯣꯀ ꯇꯧꯕ ꯃꯇꯝꯗꯗꯤ ꯅꯣꯛꯀꯗꯕ ꯅꯣꯛꯇꯔꯗꯤ ꯃꯥ ꯌꯔꯦ
ꯅꯣꯛꯔꯒ ꯂꯥꯏꯔꯥꯕꯅꯤꯅꯦ
ꯌꯥꯝꯅ ꯅꯣꯛꯇ꯭ꯔꯁꯨ ꯆꯥꯔꯦ ꯆꯥꯔꯦꯅ ꯍꯥꯏꯈ꯭ꯔꯦꯗ ꯉꯁꯥꯏꯗꯒꯤ
ꯌꯥꯗ꯭ꯔꯦꯗꯤ ꯍꯧꯖꯤꯛꯀꯥꯟꯒꯤ ꯀꯣꯛꯁꯤꯀꯣ ꯈꯪꯗ꯭ꯔꯦ ꯀꯣꯛꯁꯦ ꯈꯥꯔꯥ ꯂꯩꯔꯗꯤ ꯑꯩꯈꯣꯏ ꯃꯤꯡꯐꯥꯎ ꯑꯩꯒꯤ ꯃꯤꯡꯐꯥꯎ ꯀꯥꯎꯒꯗ꯭ꯔꯥ ꯈꯪꯗ꯭ꯔꯦ
ꯎꯝ ꯀꯥꯎꯔꯣꯏ ꯍꯦ
ꯅꯪꯒꯤ ꯃꯤꯡ ꯀꯔꯤ ꯌꯥ ꯑꯗ ꯑꯁ ꯑꯩꯒꯤ ꯃꯤꯡꯗꯣ ꯀꯔꯝ ꯃꯥꯏꯅ ꯀꯧꯕꯧꯖꯥꯠꯅ ꯍꯥꯏꯅ ꯃꯊꯪ ꯈꯔ ꯂꯩꯥꯏꯔꯥꯗꯤ ꯑꯗꯨꯝ ꯃꯥꯏꯁꯨ ꯍꯥꯏꯔꯛꯀꯗ꯭ꯔꯥ ꯈꯪꯗꯦ ꯍꯤꯗꯥꯛꯁꯨ ꯌꯥꯝ ꯆꯥꯕꯅꯤꯅ ꯑꯩꯗꯤꯀꯣ
ꯑꯎ
ꯍꯤꯗꯥꯛ ꯍꯤꯗꯥꯛ ꯆꯥꯒꯟꯕ ꯃꯤꯁꯦ ꯑꯁ ꯑꯩꯁꯨ ꯑꯩꯁꯨ ꯑ ꯀꯔꯤ ꯍꯥꯏꯁꯤꯔꯥ ꯍꯛꯆꯥꯡ ꯌꯥꯝ ꯐꯠꯇꯦꯅꯦ ꯑꯩꯁꯨ ꯍꯤꯗꯥꯛ ꯌꯥꯝ ꯆꯥꯏꯅꯦ
ꯊꯕꯛ ꯌꯥꯝ ꯀꯟꯅ ꯁꯨꯔꯗꯤ ꯑꯗꯨꯝ ꯍꯛꯆꯥꯡꯗ ꯁꯣꯟꯊꯈ꯭ꯔꯕꯅꯤ
ꯑꯩ ꯊꯕꯛ ꯁꯨꯗꯕꯒꯤꯅꯦ ꯍꯛꯆꯥꯡ ꯐꯠꯇ꯭ꯔꯤꯁꯨ
ꯎꯝ ꯌꯥꯝ ꯁꯨꯔꯁꯨ ꯌꯥꯝ ꯁꯨꯕ ꯃꯤꯁꯨ ꯑꯗꯨꯝ ꯁꯣꯜꯂꯦꯕ ꯌꯥꯝ ꯁꯨꯗ꯭ꯔꯁꯨ ꯁꯣꯜꯂꯦ ꯑꯗꯨꯝ ꯃꯦꯗꯤꯌꯝꯗ ꯅꯣꯔꯃꯦꯜꯗ ꯁꯨꯔꯗꯤ ꯍꯛꯆꯥꯡꯗ ꯂꯦꯚꯦꯜ ꯇꯧꯔꯦ ꯍꯥꯏꯔꯦ ꯍꯣꯏ ꯗꯣꯛꯇꯔꯅꯁꯨ ꯍꯥꯏꯔꯤꯦꯗꯅ
ꯎꯝ ꯑꯩꯈꯣꯏ ꯍꯣꯏ ꯗꯥꯛꯇꯔꯅ ꯍꯥꯏꯌꯦ ꯅꯪ ꯅꯪꯣꯕ ꯗꯣꯛꯇꯔꯅꯀꯣ
ꯐꯣꯏ ꯗꯗꯨꯛ ꯇ ꯅ ꯑꯗꯨ